ꯍꯜꯂꯣ
ꯎꯝ ꯀꯔꯤ ꯇꯧꯕꯤꯔꯣꯀꯣ
ꯍꯥ
ꯀꯔꯤ ꯇꯧꯒꯦꯔꯣ ꯅꯪꯅ ꯀꯣꯜ ꯇꯧꯕ ꯌꯥꯗꯦ ꯍꯥꯏꯕꯒꯤ
ꯈꯪꯗꯦ ꯌꯥꯗꯦ
ꯇꯨꯝꯈꯔ꯭ꯕ
ꯎꯝ
ꯌꯥꯝ ꯇꯨꯝꯅꯤꯡ ꯑꯩꯁꯨ ꯇꯨꯝꯃꯒ ꯂꯩ ꯌꯥꯝ ꯇꯨꯝꯅꯤꯡꯈ꯭ꯔꯕ ꯃꯥꯜꯂꯦꯗ
ꯌꯥꯝ ꯇꯨꯝꯅꯤꯡꯗꯦꯗ
ꯕꯣꯜ ꯌꯦꯅꯤꯡꯉꯥꯏ ꯇꯨꯝꯕ꯭ꯔꯣ ꯅꯠꯇ꯭ꯔ
ꯑꯩ ꯌꯦꯡꯗꯦ
ꯀꯔꯤꯒꯤ
ꯌꯦꯡꯅꯤꯡꯗꯦ
ꯍꯧꯖꯤꯛꯀꯥꯟꯗꯤ ꯅꯨꯄꯤꯁꯤꯡꯅ ꯍꯦꯟꯅ ꯌꯦꯡꯉꯤꯗꯅ
ꯁꯨꯛꯌꯦꯡ ꯌꯦꯡꯅꯤꯡꯗꯦ
ꯉꯁꯤꯗꯤ ꯌꯦꯡꯉꯨ ꯑꯩꯁꯨ ꯌꯦꯡꯅꯦꯗꯥ ꯀꯨ ꯀꯋꯥꯇꯥꯔ ꯌꯧꯔꯗꯤ ꯌꯦꯡꯕ ꯍꯥꯎꯒꯅꯤꯅ ꯈꯟꯕꯅꯤꯅ
ꯐꯥꯏ ꯐꯥꯏ ꯆꯥꯛ ꯆꯥꯔꯕ꯭ꯔꯣ꯫
ꯍꯣꯏ ꯆꯥꯔꯦ ꯅꯣꯏꯗꯤ ꯆꯥꯗꯕ꯭ꯔꯥꯅꯦ꯫
ꯀꯩꯕ꯫
ꯎꯝ ꯀꯩ ꯍꯦꯟꯖꯥꯡ ꯆꯥꯏꯌꯦ꯫
ꯉꯁꯤ ꯗꯥꯜ ꯆꯥꯏꯌꯦ꯫ ꯗꯥꯜ ꯈꯛꯇ꯫ ꯅꯣꯏꯗꯤ꯫
ꯑꯜꯂꯨ꯫
ꯑꯜꯂꯨꯗꯤ ꯍꯥꯎꯕꯅꯤꯅꯦ꯫
ꯍꯥꯎꯋꯤ꯫
ꯅꯪꯗꯨ ꯇꯃꯦꯡꯂꯣꯡꯗ ꯂꯩꯕ꯭ꯔꯥ ꯅꯠꯇ꯭ꯔꯒ ꯃꯄꯥꯥꯟꯗ ꯂꯩꯕ꯭ꯔꯥ꯫
ꯃꯄꯥꯟꯗ꯫
ꯎꯝ ꯇꯃꯦꯡꯂꯣꯡ ꯃꯤꯗꯤ ꯇꯃꯦꯡꯂꯣꯡꯒꯤ ꯃꯤꯅꯤꯀꯣ꯫
ꯉꯁꯤ ꯀꯥꯏ ꯆꯠꯂꯤ꯫
ꯌꯨꯝꯗ ꯑꯗꯨꯝ ꯂꯩꯕꯅꯤꯅ꯫
ꯎꯝ꯫
ꯅꯪꯗꯤ꯫
ꯑꯩꯖꯨ ꯆꯠꯇꯦꯗ꯫
ꯆꯥꯔꯁ ꯆꯥꯕ꯭ꯔꯥ꯫
ꯍꯥꯥ꯫
ꯆꯥꯔꯁ ꯆꯠꯄ꯭ꯔꯕ꯫
ꯆꯠ ꯆꯠꯇꯦ꯫
ꯎꯝ꯫
ꯅꯪꯗꯤ꯫
ꯆꯠꯇꯦꯗ ꯑꯩꯁꯨ꯫ ꯃꯣꯔꯅꯤꯡꯗ ꯆꯠꯀꯦ ꯇꯧꯗꯤ ꯇꯧꯕꯅꯤꯗꯣ ꯍꯧꯒꯠꯄꯒꯤ ꯊꯦꯡꯈ꯭ꯔꯕꯀꯣ ꯍꯣꯏ꯫ ꯑꯃꯨꯛꯀ ꯇꯨꯝ
ꯑ
ꯉꯔꯥꯡ ꯊꯦꯡꯅ ꯇꯨꯝꯕꯒꯤ꯫
ꯕꯣꯜ ꯌꯦꯡꯕ꯭ꯔꯥ꯫
ꯎꯝ ꯕꯣꯜ ꯌꯦꯡꯗꯦ꯫ ꯌꯦꯡꯕ ꯍꯧꯗ꯭ꯔꯤ꯫
ꯌꯦꯡ ꯈꯨꯅꯤ꯫
ꯀ꯭ꯋꯥꯇꯔ ꯌꯥꯔꯣꯏ ꯌꯦꯡꯁꯤꯀꯣ ꯀ꯭ꯋꯥꯇꯔ ꯐꯥꯏꯅꯦ ꯇꯥꯗꯕ꯭ꯔꯥ꯫
ꯅꯦꯠꯋꯥꯛ ꯅꯨꯡꯉꯥꯏꯇꯦꯅꯦ ꯅꯪꯒꯤ꯫
ꯎꯝ꯫
ꯍꯥ꯫
ꯂꯥꯏꯂꯥꯛ ꯂꯛꯇ꯭ꯔꯗꯤ ꯑꯗꯨꯝ ꯅꯦꯠꯋꯥꯛ ꯐꯠꯇꯕꯀꯣ꯫ ꯍꯨꯝ꯫ ꯂꯥꯏ ꯇꯒ ꯂꯥꯛꯇꯕꯒꯤ ꯃꯥꯜꯂꯦꯕ ꯅꯦꯠꯋ꯭ꯔꯛꯁꯦ ꯅꯠꯇꯦ ꯑꯩ ꯑꯩꯉꯣꯟꯗꯅꯤ ꯑꯩꯈꯣꯏꯗ ꯍꯩ ꯂꯥꯛꯇꯕꯒꯤ ꯀꯣ ꯅꯦꯠꯋꯥꯛ ꯐꯠꯇꯕ
ꯑꯣ
ꯑꯥ
ꯍꯌ‌ꯦꯡꯗꯤ ꯈ꯭ꯔꯤ ꯇꯧꯒꯅ‌ꯤ
ꯈꯪꯗ‌ꯦꯗ
ꯅꯪ ꯂꯥꯏꯔꯤꯛ ꯇꯝꯕ꯭ꯔꯥ ꯅꯠꯇ꯭ꯔꯒ ꯊꯕꯛ ꯇꯧꯔꯒ ꯂꯩꯕ꯭ꯔꯥ
ꯀꯔꯤꯁꯨꯨ ꯇꯧꯗꯦ
ꯊꯖꯥꯗ‌ꯦꯗ
ꯊꯖꯥꯗꯦꯕ
ꯍꯣꯏ ꯍꯣꯏ ꯊꯥꯖꯒꯅꯨ
ꯀꯔꯤꯒꯤ ꯁꯦꯡꯅ ꯍꯥꯏꯔꯗꯤ ꯊꯥꯖꯅꯦ
ꯍꯝ
ꯁꯦꯡꯅ ꯍꯥꯏꯔꯦ ꯊꯤꯖꯗ꯭ꯔ‌ꯦ ꯎꯄꯥꯏ ꯂꯩꯇ꯭ꯔꯦ
ꯆꯤꯟꯊꯤꯔꯗꯤ ꯊꯥꯖꯒ ꯂꯣꯏꯅ‌ꯦ
ꯃꯄꯥꯟꯗ ꯂꯩꯔꯗꯤ ꯎꯝ ꯑꯣ ꯊꯕꯛꯔꯥ ꯅꯠꯇ꯭ꯔꯒ ꯂꯥꯏꯔꯤꯛ ꯇꯝꯔ ꯑꯗꯨꯒꯨꯝꯕꯗꯤ ꯂꯩꯒꯅꯤꯅ‌
ꯇꯧꯗꯦ ꯇꯝꯁꯨ ꯇꯝꯗꯦ ꯊꯕꯛꯁꯨ ꯇꯧꯗꯦ
ꯌꯨꯝ ꯄꯟꯈ꯭ꯔꯕ ꯑꯗꯨꯗꯤ
ꯑꯥ
ꯌꯨꯝ ꯄꯥꯡꯈ꯭ꯔꯕ ꯆꯤꯟ ꯊꯤꯒꯅꯨꯗ
ꯑꯁꯦꯡ ꯁꯦꯡꯕ ꯍꯥꯏꯔꯒ ꯊꯖꯗꯗꯤ ꯎꯄꯥꯥꯏ ꯂꯩꯇ꯭ꯔꯦ
ꯀꯔꯤ ꯅꫭꯛꯄ꯭ꯔꯥ ꯑꯗꯨꯗꯤ
ꯇꯨꯝꯅꯤꯡꯕ
ꯑꯩꯅ ꯑꯝꯇꯩ ꯂꯪ ꯈꯁ ꯒ꯭ꯌꯥꯟ ꯇꯥꯗꯕꯩ ꯅꯣꯛꯅꯤꯡꯕ ꯅꯠꯇ꯭ꯔꯥ ꯍꯥꯏ ꯇꯧꯒꯤꯟ ꯇꯧꯅꯤ
ꯑꯩꯁꯨ ꯍꯩꯇꯦ
ꯎꯝ ꯍꫭꯏ ꯍꯩꯕꯒꯤꯗ ꯑꯗꯨꯝ ꯄ꯭ꯔꯦꯛꯇꯤꯁ ꯇꯧꯔꯒ ꯍꯩꯕꯅꯤꯗ ꯍꯥꯏꯗꯤ
ꯌꯥꯝ ꯂꯨꯋꯦ
ꯀꯔꯤꯒꯤ
ꯈꯪꯗꯕꯒꯤ
ꯅꯪꯗꯤ ꯌꯨꯝ ꯍꯥꯢꯔꯒ ꯂꯩꯅ
ꯅꯪꯁꯨ ꯌꯥꯝ ꯍꯩꯗꯅ
ꯍꯩꯇꯕꯩꯅꯤꯅꯦ ꯑꯩ ꯈꯪꯕꯁꯤ ꯍꯥꯏꯗꯣꯛꯄꯗꯤ ꯑꯃꯨꯛꯀ ꯍꯥꯏꯅꯤꯡꯉꯥꯏꯁꯨ ꯍꯥꯏꯅꯤꯡꯉꯥꯏꯁꯨ ꯂꯩꯔꫭꯏꯅ‌ꯦ ꯑꯃꯨꯛꯀ ꯑꯗꯨꯝ ꯇꯧꯗꯣꯏꯅꯣ
ꯈꯪꯗ꯭ꯔꯁꯨ ꯒ꯭ꯌꯥꯟ ꯇꯥꯔꯗꯤ ꯌꯥꯔꯦ
ꯒꯌ꯭ꯥꯟꯁꯨ ꯌꯥꯝ ꯇꯥꯗꯕ ꯍꯣꯏ ꯍꯣꯏ ꯒꯌ꯭ꯥꯟ ꯇꯥꯔꯁꯨ ꯍꯥꯏꯕ ꯉꯝꯗꯕꯀꯣ
ꯎꯝ ꯍꯝ
ꯃꯅꯤꯄꯨꯔꯗ ꯃꯅꯤꯄꯨꯔꯒꯤ ꯃꯤꯅꯤ ꯍꯥꯏꯕꯁꯨ ꯏꯀꯥꯏꯕꯅꯤꯅꯦ
ꯄꯨꯡ ꯀꯌꯥ ꯇꯨꯝꯃꯅꯤ ꯅꯪꯗꯤ
ꯑꯩ ꯄꯨꯡ ꯊꯦꯡꯅ ꯇꯨꯝꯕ ꯅꯨꯃꯤꯠ ꯂꯩ ꯃꯔꯛ ꯃꯔꯛꯇꯗꯤ ꯄꯨꯡ ꯑꯃ ꯑꯅꯤꯒ ꯇꯨꯝꯕ ꯃꯇꯝꯁꯨ ꯂꯩ
ꯍꯧꯒꯠꯄꯗꯤ
ꯍꯧꯒꯠꯄꯁꯦ ꯍꯧꯒꯠꯄꯅ ꯐꯣꯔ ꯐꯥꯏꯚ ꯅꯠꯇ꯭ꯔꯒ ꯁꯤꯛꯁ ꯁꯕꯦꯟ ꯃꯇꯝ ꯄꯨꯡ ꯍꯥꯏꯕ ꯉꯝꯗꯦꯗ ꯊꯦꯡꯅ ꯍꯧꯒꯠꯄ ꯂꯩ
ꯅꯊꯟꯗ꯭ꯔ
ꯎꯝ ꯌꯨꯝ ꯃꯤ ꯌꯥꯝ ꯂꯩꯗ
ꯑꯣ
ꯅꯪꯗꯤ
ꯑꯩꯁꯨ
ꯐꯦꯃꯤꯂꯤ ꯑꯣꯏꯔꯒ ꯂꯩꯕꯔ ꯅꯠꯇꯔꯒ ꯃꯔꯨꯞ ꯂꯩꯕꯔ
ꯈꯪꯗꯦꯗ
ꯅꯪ ꯈꯪꯗ꯭ꯔꯗꯤ ꯀꯅꯥ ꯈꯪꯅꯤ ꯑꯗꯨꯗꯤ
ꯑꯗꯨꯁꯨ ꯈꯪꯗꯦ ꯎꯝ
ꯍꯥꯏꯅꯤꯡꯗꯕꯒꯤꯔ
ꯍꯥꯏꯅꯤꯡꯗ꯭ꯔꯦ
ꯍꯥꯏꯔꯁꯨ ꯑꯇꯩꯒꯨꯝꯅ ꯇꯧꯔꯣꯏꯗ ꯑꯩꯗꯤ
ꯑꯣ
ꯐꯥꯒꯤ ꯇꯧꯕꯅꯤꯗ
ꯍꯥꯏ ꯐꯖꯅ ꯇꯥꯗꯦꯅꯦ
ꯋꯥꯏꯕ ꯈꯪꯗꯦ ꯑꯩꯒꯤ ꯅꯦꯠꯋꯥꯔꯛꯇꯗꯤ ꯐꯥꯏꯚꯖꯤ ꯐꯥꯏꯚꯖꯤ
ꯂꯦ
ꯀꯔꯤꯒꯤ ꯔ‌ꯣ
ꯃꯔꯛ ꯃꯔꯛꯗꯤ ꯇꯥꯕ꯭ꯔꯥ ꯅꯠꯇ꯭ꯔꯒ ꯑꯗꯨꯝ ꯁꯨꯞ ꯇꯥꯗꯕ꯭ꯔꯥ
ꯔꯛꯇ
ꯀꯔꯤ ꯇꯥꯎꯒ‌ꯦꯔ‌ꯣ ꯑꯩꯒꯤ ꯅꯦꯠꯋꯥꯛ ꯄ꯭ꯔꯣꯕꯂꯦꯝ ꯑꯣꯏꯕ ꯃꯥꯜꯂ‌ꯦ ꯗꯨꯗꯤꯀ‌ꯣ
ꯁꯤꯠꯁꯨ ꯂꯥꯏꯛ ꯑꯥ ꯑ ꯈꯪꯗꯦ
ꯀꯔꯤꯒꯤ
ꯃꯍꯩ ꯂꯛꯇꯗꯤ ꯅꯦꯋꯥꯛ ꯐꯠꯇꯕ ꯁꯤꯗꯁꯨ
ꯑ ꯂꯥꯏ ꯂꯥꯛꯇꯕ꯭ꯔꯥ ꯅ ꯑꯩꯉꯣꯟꯗꯁꯨ
ꯂꯥꯑꯦ
ꯅꯪꯉꯣꯟꯗ ꯅꯠꯇꯕ ꯃꯥꯜꯂꯦ ꯑꯈꯣꯏꯗꯒꯤ ꯃꯥꯜꯂꯦ ꯎꯝ ꯎ
ꯅꯪꯒꯤꯅꯦ ꯅꯪꯒꯤꯅ‌ꯦ
ꯍꯣꯏ
ꯃꯔꯛ ꯃꯔꯛꯇ
ꯍꯌꯦꯡꯗꯤ ꯀ꯭ꯔꯤ ꯇꯧꯅꯦꯕ
ꯀꯩꯁꯨ ꯇꯧꯔꯣꯏꯗ
ꯊꯕꯛ ꯆꯤꯟꯒ‌ꯦꯔꯣ ꯎꯝ
ꯈꯪꯗꯦ
ꯀꯔꯤꯒꯤꯅꯣ ꯈꯪꯗꯕꯁꯤꯡ ꯈꯛꯇ
ꯈꯪꯗꯕꯒꯤ ꯑꯣꯐ
ꯈꯪ ꯑꯩꯅ ꯂꯥꯏꯕꯁꯤꯡ ꯈꯛꯇ ꯈꯪꯗꯦ ꯈꯪꯗꯦ ꯍꯥꯏꯔꯒ
ꯑꯩꯅ ꯈꯪꯕ ꯑꯍꯪꯕ ꯗꯨꯗꯤ
ꯗꯨ ꯅꯪꯅ ꯈꯥꯡꯕꯁꯦ ꯀꯔꯤꯅ‌ꯣ ꯈꯪꯗꯦꯅꯦ ꯑꯩꯁꯨ
ꯀꯩ ꯏꯟꯁꯥꯡ ꯆꯥꯔꯦ ꯍꯪꯎ ꯗꯨꯗꯤ
ꯍ ꯍꯌ‌ꯦꯡꯗꯤ ꯀꯔꯤ ꯏꯟꯁꯥꯡ ꯆꯥ ꯅꯤ ꯗꯨꯗꯤ
ꯑꯗꯨꯗꯤ ꯈꯪꯉ‌ꯦ
ꯀꯔꯤ
ꯑꯂꯨ ꯆꯥꯏ
ꯅꯠꯇꯦ ꯍꯌꯦꯡ ꯍꯥꯏꯕꯅꯤꯗ ꯑꯜꯂꯨꯗꯤ ꯉꯁꯤꯒꯤꯅꯤꯗꯅ
ꯈꯪꯗꯦ
ꯈꯪꯃꯤꯟ
ꯍꯔꯦꯟ ꯍꯥꯏꯄꯤꯒꯦ
ꯈꯠ ꯏꯟꯁꯥꯡ ꯁꯦꯝꯒꯦ ꯍꯥꯏꯕ꯭ꯔꯥꯅꯦ
ꯍꯥꯥ
ꯈꯧꯖꯤꯛ ꯏꯟꯁꯡ